ꯄꯥꯛꯑꯦ꯫
ꯇꯥꯕ꯭ꯔꯣ꯫
ꯇꯥꯔꯦ ꯇꯥꯔꯦ
ꯅꯪꯒꯤ ꯕꯣꯏꯁꯇꯤ ꯑꯩꯉꯣꯟꯗ ꯂꯥꯛꯇꯦꯅꯦ
ꯑꯩ ꯕꯣꯏꯁ ꯅꯪꯉꯣꯟ ꯂꯥꯛꯇꯤꯌꯦ
ꯑꯍꯥꯟꯕꯗ ꯃꯈꯣꯟ ꯍꯥꯟ ꯊꯣꯛꯍꯜꯂꯣ ꯑꯗꯨꯒ
ꯀꯩꯅꯣ ꯍꯥꯏꯖꯤꯕꯣ ꯑꯩ ꯕꯣꯏꯁ ꯅꯪꯉꯣꯟ ꯇꯣꯏꯖꯤꯕꯣ
ꯇꯥꯏ ꯅꯠꯇ꯭ꯔꯣ
ꯇꯥꯏꯌꯦ
ꯑꯣ ꯌꯥꯏ ꯌꯥꯏ
ꯅꯪ ꯈꯔꯆꯠ ꯅꯪ ꯈꯔ ꯆꯠꯊꯣꯛꯑ ꯐꯝꯃꯨꯗꯅꯥ
ꯍꯣꯏꯅꯦ ꯍꯣꯏꯅꯦ ꯑꯥ ꯑꯗꯨꯝ ꯐꯠ ꯂꯣꯛꯁꯦ ꯏꯅꯨꯡ ꯅꯨꯡꯉꯥꯏꯇꯦꯅ ꯑꯩꯁꯦ ꯁꯥꯁꯦ ꯂꯣꯛ ꯈꯔ ꯈꯪꯗꯦ ꯈꯣꯟꯒꯥꯁꯦ
ꯑꯣ ꯑꯩ ꯁ꯭ꯋꯥꯏꯗ ꯁꯨꯝ ꯂꯩꯔꯗꯤ ꯅꯨꯄꯤꯒ ꯋꯥꯔꯤ ꯁꯥꯟꯅꯕꯒ ꯃꯥꯟ ꯖꯜꯂꯛꯑꯅꯦ ꯃꯤꯅ ꯁꯦꯔꯥꯟ ꯇꯨꯔꯥꯟ ꯈꯟꯒꯤ ꯇꯥꯔꯦꯕ
ꯍꯣꯏꯁꯦ ꯍꯣꯏꯁꯦ ꯂꯣꯛꯁꯤꯁꯨ ꯈꯒꯥꯎꯖꯤꯗ ꯐꯨꯜꯂ ꯂꯩꯖꯤꯅꯅꯦ
ꯊꯛꯁꯜꯂꯣ ꯅꯣꯃꯥꯡꯈꯥꯁꯤꯡꯗꯣ ꯐꯨꯠꯆꯜꯂꯣ ꯑꯗꯨꯒ ꯊꯛꯆꯜꯂꯣ ꯃꯍꯤ ꯊꯛꯄ꯭ꯔꯥ ꯅꯠꯇ꯭ꯔꯒ ꯈꯧꯔꯤꯗꯒ ꯌꯥꯟꯅꯗꯥꯏꯅꯦ ꯈꯪꯍꯜꯂ ꯈꯣꯠꯍꯜꯂꯒ
ꯌꯥꯝ ꯌꯥꯝ ꯇꯧꯅꯕꯅꯦ ꯑꯃ ꯑꯃ ꯑꯩꯈꯣꯏꯒꯤ ꯊꯥꯏꯅꯗꯤ ꯑꯣꯏ ꯍꯤꯗꯥꯛ ꯑꯗꯩꯗꯤ ꯅꯣꯡꯃꯥꯡꯈꯥꯗ ꯐꯨꯠꯂꯒ ꯏꯔꯨꯖꯕ ꯈꯣꯠꯄ
ꯎꯝ
ꯑꯗꯨꯃꯥꯏꯅ ꯌꯥꯝ ꯇꯧꯅꯤ ꯑꯗꯣ ꯑꯗꯨꯗꯤ ꯀꯩꯀꯩꯅꯣ ꯌꯥꯝ ꯂꯩꯗꯥꯏꯅꯦ ꯑꯩꯈꯣꯏ ꯅꯣꯡꯃꯪꯀꯥ ꯂꯩꯔꯦ ꯀꯩꯀꯩ ꯂꯩ ꯍꯤꯗꯥꯛꯇ ꯅꯤꯝ ꯅꯤꯝꯁꯨ ꯉꯛꯇꯒ ꯇꯧꯔꯒ ꯅꯤꯝꯁꯨ ꯐꯨꯠꯂ ꯏꯔꯨꯖꯗꯥꯏꯅꯦ
ꯅꯤꯝꯂꯣꯉꯛꯄ ꯌꯥꯟꯕꯗꯣ
ꯅꯤꯝ ꯅꯠꯇꯦ ꯑꯗꯨꯅ ꯑꯣꯏ ꯍꯤꯗꯥꯛ ꯑꯣꯏꯗꯣꯏꯕ ꯑꯩꯈꯣꯏꯒꯤ ꯏꯁꯤꯡꯗꯒ ꯍꯧꯕꯗꯣ
ꯎꯝ ꯅꯤꯝꯗꯤ ꯐꯨꯠꯂꯒꯕ ꯃꯅꯤꯜꯒꯨꯝꯕ ꯇꯧꯔꯝꯒꯅꯤ
ꯑꯥ ꯑꯥ ꯑꯥ ꯑꯥ ꯑꯗꯨꯃꯥꯏ ꯇꯧꯔ ꯏꯔꯨꯖꯊꯣꯛꯄ
ꯎꯝ
ꯑꯗꯨ ꯇꯧꯔ ꯐ ꯈꯪꯗꯦ ꯑꯗꯨ ꯅꯥꯕ ꯐꯕꯁꯦ ꯑꯩꯈꯣꯏ ꯂꯣꯛꯀꯨꯝꯕ ꯊꯨꯝꯕꯁꯤ ꯈꯔ ꯆꯥꯟꯅꯕ ꯆꯥꯟꯅꯗꯕ ꯂꯩ ꯍꯤꯗꯥꯛ ꯅꯨꯡꯗꯥꯛꯁꯦ ꯒꯨꯂꯤꯅ ꯑꯅꯝꯕ ꯆꯥ ꯈꯣꯠ ꯇꯧꯋꯤꯗꯥ ꯊꯥꯏꯅꯒꯤ ꯑꯣꯏꯕ ꯑꯩꯈꯣꯏꯒꯤ ꯃꯍꯩ ꯃꯔꯣꯡꯖꯤꯡꯁꯤꯗꯤ ꯀꯌꯥ ꯁꯤꯖꯤꯟꯅꯈꯤꯗ꯭ꯔꯦꯕ ꯍꯥꯟꯅ ꯈꯔ ꯄꯤꯛꯏ ꯀꯥꯟꯗꯕꯨꯗꯤ ꯑꯩꯈꯣꯏꯒꯤ ꯁꯤꯖꯤꯟꯅꯔꯝꯃꯤ ꯕ ꯑꯣꯏ ꯍꯤꯗꯥꯛꯀꯗꯤ ꯌꯥꯝ ꯍꯥꯟꯅꯗꯤ ꯑꯗꯨꯝ ꯄꯪꯌꯥꯟꯗ ꯌꯥꯟꯂꯝꯃꯅꯤ ꯂꯣꯛ ꯈꯨꯔꯤ ꯈꯨꯔꯤ ꯀꯥꯏꯅ ꯑꯗꯩꯗꯤ ꯍꯧꯖꯤꯛꯇꯤ ꯑꯣꯏ ꯍꯤꯗꯥꯛꯀ ꯅꯨꯡꯗꯥꯛꯀꯝ ꯇꯧꯗ꯭ꯔꯕ ꯑꯣꯡꯂꯤ ꯍꯤꯗꯥꯛ ꯈꯛꯇ ꯆꯥꯕ ꯍꯤꯗꯥꯛ ꯒꯨꯂꯤ ꯗꯣꯛꯇꯔ ꯃꯅꯥꯛ ꯆꯠꯄ ꯁꯤ ꯃꯉꯥꯏꯔꯦ
ꯎꯝ
ꯂꯣꯛ ꯊꯨꯡꯕꯖꯦ ꯋꯥꯕꯤꯅꯤꯅꯦ
ꯋꯥꯕ ꯍꯥꯏꯕꯨ ꯀꯥꯏꯗꯩꯅꯣ ꯈꯨꯕ ꯈꯣꯠꯄ ꯀꯪꯈꯨꯅꯦ ꯈꯨꯔꯤ ꯏꯁꯥꯒ ꯐꯅ ꯁꯨꯝꯊꯔꯒ ꯏꯅꯔꯖꯤꯒꯖꯦ ꯗꯥꯥꯎꯟ ꯆꯠꯂꯒ
ꯎꯝ
ꯉꯥꯏꯈꯣꯍꯦ ꯑꯗꯣ
ꯀꯔꯤ
ꯌꯥꯔꯕ ꯅꯪꯕꯣ
ꯗꯨꯗꯤ ꯌꯥꯏ ꯀꯩꯅꯣ
ꯑꯣ
ꯂꯣꯛ ꯀꯥꯗꯣ ꯈꯣꯏꯗꯤ ꯊꯨꯡꯗꯕ ꯀꯨꯏꯔꯦ ꯆꯍꯤ ꯃꯔꯤ ꯃꯉꯥ ꯑꯃꯨꯛ ꯐꯥꯔꯝꯃꯅꯤ
ꯎꯝ ꯁꯤꯁꯇꯦꯝ ꯀꯟꯕꯩꯅꯤꯅ ꯈꯔ ꯁꯣꯟꯕ ꯍꯥꯏꯇꯥꯥꯔꯦꯅꯦ ꯅꯥ ꯀꯜꯂꯤ ꯀꯥꯡꯒꯨꯁꯤꯅ ꯏꯃꯨꯟ ꯁꯤꯁꯝ ꯁꯣꯟꯇꯥꯔꯦꯅꯦ
ꯎꯝ
ꯍꯣꯏ ꯏꯃ꯭ꯌꯨꯟ ꯁꯤꯁꯇꯦꯝꯁꯦ ꯈꯔ ꯀꯜꯂꯒꯗꯤ ꯀꯩꯀꯩ ꯑꯃ ꯆꯪꯗꯦꯕ ꯈꯔ ꯁꯣꯟꯖꯕ ꯀꯥꯡꯕꯨꯁꯤꯅ ꯑꯃ ꯑꯣꯏꯔ ꯑꯃ ꯑꯣꯏꯔ ꯑꯗꯨ ꯅꯥꯏꯗ ꯍꯣꯏ ꯁꯝꯅ ꯑꯩꯈꯣꯏ ꯀꯣꯔꯣꯅꯥ ꯂꯥꯛꯄ ꯃꯇꯝꯗ ꯑꯗꯨꯝ ꯇꯧꯋꯤꯗꯅꯥ ꯑꯩꯈꯣꯏ ꯀꯣꯔꯣꯅꯥꯁ ꯂꯣꯛ ꯄꯨꯕꯅꯤ ꯍꯥꯏꯗꯅ ꯑ ꯃꯤ ꯏꯃꯨꯟ ꯁꯤꯁꯇꯦꯝ ꯈꯔ ꯀꯟꯕ ꯀꯥꯡꯕꯨꯗꯗꯤ ꯅꯥꯕ ꯇꯞꯄꯤ ꯅꯥꯀꯟꯗꯦꯒ ꯍꯥꯏꯔ ꯏꯃꯨꯟꯁꯇꯦꯝ ꯏꯆ ꯑꯃ ꯁꯣꯟꯕꯗꯅ ꯅꯥꯀꯜꯂꯤ ꯈꯣꯠꯂꯤꯅ ꯄꯪꯅꯥ ꯗꯥꯏꯅ ꯂꯧꯅꯩꯅ ꯇꯧꯕꯗꯅ
ꯕꯂꯞ ꯂꯣꯟꯅ ꯍꯥꯏꯁ ꯕꯂꯞ ꯂꯣꯟꯅ ꯑꯩꯁꯦ ꯇꯥꯁꯜꯂꯨꯆꯔ ꯂꯣꯛ ꯊꯨꯡꯔꯒ ꯐꯅꯕ
ꯄꯂꯞꯀ ꯑꯩꯈꯣꯏꯒꯤ ꯏꯟꯄꯂꯞꯀ ꯅꯥꯕꯁꯤꯒꯗꯤ ꯁꯥꯟꯅꯈ꯭ꯔꯕ ꯀꯣꯝꯕꯣꯅꯦ ꯍꯥꯏꯇꯥꯔꯦ ꯏꯁꯤꯡꯒ ꯊꯥꯎꯒꯨꯝꯅꯦꯕ
ꯍꯣꯏꯅꯦ ꯍꯣꯏꯅꯦ ꯀꯤꯍꯣꯝ ꯅꯨꯡꯍꯣꯝ ꯈꯔ ꯆꯥꯁꯤꯜꯂꯒ
ꯑ ꯐꯖꯔꯅꯤ ꯑꯃꯨꯛ ꯗꯔ꯭ꯤꯞ ꯌꯥꯟ ꯌꯥꯔꯅꯤ ꯈꯔ ꯐꯖꯒꯗꯕꯅꯤꯗ ꯑꯩꯈꯣꯏꯅ ꯑꯩꯈꯣꯏꯒꯤ ꯀꯤꯌꯥꯔ ꯐꯖ ꯂꯧꯗꯕꯅꯤꯗ ꯑꯩꯈꯣꯏ ꯆꯦꯛꯁꯟ ꯈꯣꯠꯁꯟ ꯇꯧꯒꯗꯕꯁꯤꯒꯤ ꯅꯠꯇ꯭ꯔꯗꯤ ꯅꯨꯃꯤꯠ ꯈꯌꯥꯝ ꯅꯥꯗ ꯑꯩꯈꯣꯏ ꯁꯨꯝ ꯏꯔꯥꯏ ꯂꯥꯏꯊꯣꯛꯑꯒ ꯐꯖꯔꯁꯤꯅꯤꯗ ꯈꯣꯠꯁꯤꯗ ꯑꯗꯨꯝ ꯇꯧ ꯂꯩꯔꯕꯣ ꯑꯗꯨ ꯐꯠꯇꯕꯅꯦ
ꯂꯣꯛ ꯊꯨꯡꯕꯁꯤꯗꯤ ꯍꯤꯗꯥꯛ ꯒꯨꯂꯤ ꯆꯥꯔꯁꯨ ꯐꯠꯇꯝꯅꯤꯗ
ꯎꯝ ꯑꯗꯨꯝ ꯆꯥꯥꯁꯜꯂꯁꯨ ꯍꯤꯗꯥꯛꯀꯤ ꯑ ꯁꯨꯝ ꯍꯤꯗꯥꯛꯁꯨ ꯆꯥꯁꯤꯜꯂꯗꯤ ꯄꯋꯥꯔ ꯋꯥꯡꯈꯠꯂꯛꯑꯦ ꯍꯟꯗꯛ ꯀꯩꯒꯨꯝꯕ ꯑꯃꯆꯥ ꯆꯥꯕꯁꯤꯅ ꯌꯥꯝꯗ꯭ꯔꯒꯗꯤꯀꯣ ꯄꯋꯥꯔꯗꯣ ꯁꯝꯅ ꯗ ꯑꯩꯈꯣꯏ ꯐꯣꯔ ꯐꯥꯏꯚ ꯍꯟꯗ꯭ꯔꯦꯠ ꯆꯥꯔꯦ ꯍꯥꯏꯔꯦ ꯃꯊꯪ ꯅꯥꯕꯗꯗꯤ ꯐꯥꯏꯚ ꯐꯤ ꯐꯥꯏꯚ ꯈꯔ ꯍꯦꯟꯅ ꯆꯥꯗꯣꯏꯗꯤ ꯐꯥꯏꯚ ꯍꯟꯗ꯭ꯔꯦꯠ ꯈꯔ ꯍꯦꯟꯟꯅ ꯆꯥꯗꯣꯏꯗꯤ ꯌꯥꯗ꯭ꯔꯦꯕ
ꯍꯣꯏ ꯄꯋꯥꯔ ꯒꯨꯂꯤꯗꯨꯁꯨ ꯄꯋꯥꯔ ꯂꯩꯗꯅ ꯍꯣꯏ ꯐꯥꯏꯚ ꯍꯟꯗ꯭ꯔꯦꯠ ꯐꯥꯏꯚ ꯐꯤꯞꯇꯤ ꯀꯥꯏꯅ ꯒꯨꯂꯤ ꯂꯩꯕꯗꯣ
ꯑꯗꯨꯗꯤ ꯄꯤꯔꯥꯥꯁꯤꯇꯥꯃꯣꯟꯅꯦ
ꯍꯣꯏꯅꯦ ꯄꯦꯔꯥꯁꯤꯇꯥꯃꯣꯜ ꯑꯇꯣꯞꯄꯁꯨ ꯈꯛꯇ ꯂꯩꯇꯣ ꯑꯇꯣꯞꯄꯁꯨ ꯂꯩꯗꯥꯏꯅꯦ
ꯑꯇꯣꯞꯄꯗꯗꯤ ꯇꯥꯗꯦꯕ ꯑꯇꯣꯞꯄꯗꯤ ꯂꯩꯗꯤ ꯌꯦꯡꯉꯨꯅꯤ ꯑꯗꯣ ꯑꯩꯅ ꯇꯥꯛꯌꯦꯕ ꯄꯦꯔꯥꯁꯤꯇꯥꯃꯣꯟꯅ ꯑꯅꯝꯕ ꯑꯩꯅ ꯇꯥꯔꯤꯁꯦ
ꯎꯝ ꯑꯩꯅ ꯆꯥꯕꯅꯤꯅ ꯑꯗꯨꯝ ꯊꯦꯡꯅꯕ ꯍꯥꯏꯇꯥꯔꯦ ꯅꯪꯅ ꯇꯥꯕ ꯑꯣꯏꯔꯦ ꯑꯩꯅ ꯆꯥꯕꯗ ꯊꯦꯡꯅꯕꯅꯤꯗ
ꯎꯝ ꯄꯦꯔꯥ ꯁꯤꯇꯥꯃꯣꯟꯁꯦ ꯊꯤꯠꯂꯒ ꯊꯛꯄꯤꯅꯦ ꯅꯕꯥ ꯕꯣꯔꯗꯤꯡ ꯂꯩꯔꯤꯉꯩꯗ ꯑꯥ ꯀꯩꯅꯣꯗ ꯅꯦꯄꯣꯅ ꯑꯗꯥ ꯌꯥꯎꯔꯤ ꯑꯥ
ꯀꯩ ꯀꯥꯟꯅꯩ ꯍꯥꯢꯒꯦ ꯑꯗꯨꯕꯨ
ꯃꯣꯏꯔꯥꯡꯒꯤ ꯃꯆꯥ ꯑꯃ ꯌꯥꯎꯔꯤꯃꯦ ꯅꯨꯡꯇꯤꯒꯤ ꯄꯦꯔꯥꯁꯤꯇꯥꯃꯣꯟꯁꯦ ꯊꯤꯜꯂ ꯊꯤꯜꯂ ꯊꯛꯄꯤꯅꯤ ꯃꯀꯣꯛ ꯆꯤꯛꯑꯦꯅ
ꯎꯝ ꯀꯣꯛ ꯆꯤꯛꯄꯒꯤ ꯑꯗꯨꯗꯤ ꯢꯕꯣ ꯑꯗꯨꯗꯤ ꯢꯕꯣ ꯃꯥ ꯀꯣꯛ ꯆꯤꯛꯄꯗꯤ ꯐꯔꯝꯕ ꯌꯥꯏꯕꯣ ꯅꯨꯡꯇꯤ ꯆꯥꯒ꯭ꯔꯗꯤ ꯐꯩꯌꯦꯕꯣ ꯄꯦꯔꯥꯁꯤꯇꯥꯃꯣꯟ ꯆꯥꯗꯕ ꯆꯥꯗꯕ ꯅꯨꯃꯤꯠꯇꯗꯤ ꯀꯃꯥꯏꯅ ꯇꯧ ꯇꯥꯔꯦ ꯑꯗꯩ ꯃꯥꯥꯏ ꯁꯣꯛꯄꯩ ꯆꯥꯡꯗꯤ ꯂꯩꯔꯝꯒꯅꯤ ꯄꯦꯔꯥꯁꯤꯇꯥꯃꯣꯟꯁꯦ ꯁꯣꯛꯑꯦ ꯍꯥꯏꯗꯥꯢꯅꯦ
ꯁꯣꯛꯈ꯭ꯔꯖꯠꯅꯤ ꯀꯥꯏ ꯈꯨꯠꯁꯣꯛ ꯑꯃꯅꯤ ꯑꯗꯨꯁꯨ ꯁꯨꯇꯤ ꯃꯥꯅ ꯊꯤꯜꯂ ꯊꯥꯒꯠꯂꯤꯁꯤ ꯀꯥꯢꯗꯩ ꯇꯦꯕ꯭ꯂꯦꯠꯇꯨ ꯇꯪꯈꯥꯏ ꯇꯪꯈꯥꯏꯅꯤ ꯊꯤꯒꯠꯂꯛꯢꯁꯤ
ꯑꯗꯨꯗꯤ ꯀꯔꯤ ꯋꯥꯜꯂꯣꯟꯗ ꯑꯣꯏꯖꯠꯅꯣ ꯆꯥꯗ꯭ꯔꯒꯅ ꯑꯗꯨꯝ ꯆꯤꯛꯄꯖꯠꯂ
ꯎꯝ ꯃꯁꯥꯒꯗꯨꯗꯤ ꯖꯤꯝꯒ ꯁꯥꯟꯅꯕꯒꯤ ꯃꯁꯥꯒ ꯑꯗꯨꯝ ꯈꯔ ꯐꯩꯑꯦꯕ ꯃꯅꯨꯡꯗꯨꯗꯤ ꯑꯝꯐꯥꯎ ꯌꯥꯗ꯭ꯔꯦ
ꯎꯝ ꯃꯅꯨꯡꯗꯗꯤ ꯑꯗꯨꯝ ꯀꯨꯢꯅ ꯆꯥꯁꯤꯜꯂꯛꯑꯗꯤ ꯑꯗꯨꯝ ꯀꯨꯢꯅ ꯆꯥꯁꯤꯜꯂꯛꯑꯗꯤ ꯌꯥꯔꯔꯣꯢꯕ ꯅꯣꯡ ꯅꯤꯅꯤ ꯃꯇꯝ ꯈꯔ ꯑꯍꯥꯟꯕꯩꯕꯨꯗꯤ ꯆꯥꯕꯕꯨꯗꯤ ꯌꯥꯏꯕꯨ ꯄꯦꯔꯥꯁꯤꯇꯥꯃꯣꯟ ꯐꯥꯕꯩ ꯇꯥꯏꯞꯇ ꯑꯗꯨꯝ ꯄꯪꯆꯥ ꯆꯥꯁꯤꯜꯂꯛꯑꯗꯤ ꯀꯥꯢꯗꯩ
ꯎꯝ
ꯑ
ꯍꯨꯏ ꯈꯣꯡꯕꯁꯦ ꯑꯅꯤꯃꯛ ꯄꯨꯂꯞ ꯇꯥ ꯃꯥꯜꯂꯦ ꯅꯕꯥ
ꯍꯥꯏ ꯇꯥꯏ ꯞꯦ ꯞ
ꯅꯕꯥ ꯍꯧꯖꯤꯛ ꯆꯠ ꯏꯕꯥꯅꯤꯁꯦ ꯀꯔꯤ ꯑꯣꯏꯅ ꯈꯜꯂꯝꯒꯅꯤ ꯅꯨꯄꯤꯒ ꯋꯥꯔꯤ ꯁꯅꯕꯣꯏ ꯅꯤꯡꯉꯝꯒꯅꯤ ꯐꯣꯟ ꯑꯃꯝ ꯃꯝꯒ ꯇꯧꯔꯤꯁꯦ ꯌꯦꯡꯉꯨꯅꯦ ꯁꯥꯛꯇꯥꯁꯤꯡꯁꯤꯒꯦ ꯀꯥꯢꯅ
ꯈꯪꯖꯅꯤꯗ ꯇꯣꯛꯑꯣ ꯇꯣꯛꯑꯣ ꯑꯇꯣꯞꯄ ꯑꯩꯈꯣꯏꯒꯤ ꯑꯩꯈꯣꯏꯒꯤ ꯀꯩꯅꯣ ꯍꯩ ꯑꯃ ꯊꯦꯡꯅꯩꯅꯦ ꯅꯕꯥ
ꯀꯔꯤ ꯍꯩ
ꯀꯔꯤꯕ ꯍꯩꯗꯣ ꯑꯥ ꯈꯪꯗꯦꯅꯦ ꯍꯩ ꯏꯠꯇꯦ ꯀꯔꯤ ꯍꯩꯔꯥ ꯎ ꯑꯩ ꯑꯩ ꯀꯤꯍꯣꯝ ꯀꯤꯍ ꯀꯔꯤ ꯀꯥꯎꯔꯦꯗ ꯀꯔꯤ ꯒꯤꯍꯨꯔꯤ ꯒꯤꯍꯣꯔꯤꯁꯨ ꯂꯩꯔꯦ ꯀꯥꯎꯔꯦ ꯒꯤꯍꯨꯔꯤꯁꯤ ꯅꯥꯕ ꯆꯥꯕꯁꯦ ꯍꯣꯏ ꯃꯌꯥꯝꯕꯨꯗꯤ ꯆꯥꯏꯕꯣ ꯀꯩ ꯍꯥꯏꯇꯥꯔꯦ ꯃꯥꯒꯤ ꯏꯁꯤꯡ ꯃꯔꯤ ꯌꯥꯝ ꯆꯠꯁꯤꯜꯂꯗꯤ ꯏꯁꯤꯡ ꯃꯔꯤ ꯅꯨꯡꯉꯥꯏꯇꯦ ꯍꯥꯏꯗ
ꯑꯗꯨꯗꯤ ꯈꯪꯗꯦꯍꯦ ꯑꯩ ꯆꯥꯕꯨꯗꯤ ꯆꯥꯔꯦ ꯑꯗꯣ ꯌꯥꯝ ꯆꯥꯗꯦ ꯑꯩꯗꯤ ꯑꯗꯨꯅ ꯈꯪꯗꯦꯕ
ꯎꯝ ꯃꯍꯥꯎ ꯀꯃꯥꯏꯅ ꯇꯧꯋꯤ ꯗꯥꯏꯔꯦꯛ ꯑꯩꯈꯣꯏꯒꯤ ꯐ꯭ꯔꯦꯁ ꯑꯣꯏꯅ ꯄꯥꯝꯕꯤꯗꯒꯤ ꯆꯥꯕꯗꯨ ꯐꯪꯉꯥꯛꯕ꯭ꯔꯥ ꯆꯥꯕꯗꯣ
ꯎꯝ
ꯎꯝ ꯑꯩꯗꯤ ꯄꯥꯝꯕꯤꯗꯩ ꯆꯥꯕꯁꯤꯅ ꯃꯍꯤꯒꯗꯤ ꯍꯣꯝꯃꯦꯕꯀꯣ ꯑꯆꯧ ꯑꯆꯧꯕꯗꯨ ꯄꯜꯂꯒ ꯀꯛ ꯀꯛ ꯀꯛ ꯊꯤꯜꯂꯀꯥꯟꯗ ꯃꯈꯥꯗ ꯇꯥꯔꯒꯗꯤ ꯈꯤꯇꯪ ꯈꯤꯇꯪ ꯀꯥꯏ ꯗꯥꯛ ꯂꯩꯇꯕꯗꯨꯗꯤ ꯑꯝꯇ ꯌꯥꯎꯗꯦ ꯑꯗꯨꯒ ꯆꯥꯕꯗꯤ ꯊꯨꯝ ꯃꯣꯔꯣꯛꯒ ꯇꯧꯔꯒ ꯐꯟ ꯅꯝꯃꯒ ꯆꯥꯕꯁꯤ ꯃꯍꯥꯎꯁꯤꯗꯤꯕꯣ
ꯃꯥꯏꯔꯦꯟ ꯃꯥꯟꯕꯗꯨ ꯅꯠꯇ꯭ꯔꯣ
ꯍꯣꯏ ꯃꯤ ꯍꯣꯏ ꯃꯤ
ꯑꯗꯨ ꯃꯌꯥꯝ ꯆꯥꯔꯦ ꯍꯥꯎꯕꯅꯤꯕꯨ
ꯑ ꯑꯩꯈꯣꯏꯒꯤ ꯍꯩꯀꯨ ꯍꯩꯀꯨꯗꯨ ꯍꯥꯏꯔꯒ ꯍꯩꯀꯨꯗꯨꯅ ꯑꯃꯨꯛ ꯑꯩꯈꯣꯏꯒꯤ ꯔꯥꯎꯟꯗꯥꯏ ꯇꯥꯏꯗꯅꯥ
ꯎꯝ ꯍꯩꯀꯨ ꯃꯥꯟꯕꯗꯨ ꯅꯠꯇ꯭ꯔꯣ ꯃꯥꯏꯔꯦꯟ ꯃꯥꯟ ꯃꯥꯏꯔꯦꯟ ꯃꯥꯟ ꯃꯥꯏꯔꯦꯟꯒꯤ ꯁꯦꯞꯇ ꯑꯣꯏꯔꯒ ꯑꯗꯨꯅꯤꯅꯦ ꯑꯗꯨ ꯃꯌꯥꯝ ꯇꯥꯔꯦ ꯑꯩꯈꯣꯏ ꯃꯥꯅ ꯄꯨꯔꯛꯑꯦꯕ ꯑꯦꯝ ꯑꯦꯜ ꯑꯦꯗ ꯊꯕꯛ ꯁꯨꯏꯉꯤꯅꯤ
ꯎꯝ
ꯑꯗꯒꯤ ꯀꯩꯅꯣ ꯅꯪ ꯁꯤꯜꯂꯩꯕ ꯈꯪꯕ꯭ꯔꯣ
ꯁꯤꯜꯂꯩꯕ ꯈꯪꯗꯦ ꯁꯤꯂꯩꯕꯗꯤ ꯐꯤꯂꯝꯒꯨꯝꯕꯗꯨꯔꯣ
ꯁꯤꯂꯩꯕ ꯁꯤꯂꯩꯕꯁꯦ ꯍꯩꯅꯦꯃꯦ
ꯈꯪꯗꯦ ꯑꯗꯨꯗꯤ
ꯉ ꯉꯁꯤꯅ ꯑꯍꯥꯟꯕꯔ ꯇꯥꯔꯤꯁꯦ
ꯉꯁꯤꯅ ꯑꯍꯥꯟꯕꯅꯤ
ꯁꯤꯂꯩꯕ ꯍꯩꯅꯤ ꯕꯨ ꯑꯩꯈꯣꯏ ꯊꯕꯛ ꯁꯨꯕꯝꯗ ꯄꯥꯜꯂꯦ ꯃꯣꯏ ꯅꯅꯥꯎꯒꯤ ꯑꯗꯨꯗ ꯅꯥꯀꯟꯗ ꯍꯩꯅꯧꯅꯤ ꯀꯩꯅꯣ ꯄꯨꯂꯞ ꯖꯥꯝꯗꯧ ꯇꯧꯗꯣꯏꯅꯦ ꯈ ꯖꯥꯝꯗꯨꯅ ꯑꯃꯨꯛ ꯁꯥꯡꯇꯣꯛꯏꯗꯅ
ꯑ
ꯍꯧꯖꯤꯛꯀꯤꯅ ꯗꯥꯏꯔꯦꯛ ꯔꯥꯎꯟꯅꯤ ꯇꯥꯗꯣꯏꯁꯦ ꯁꯥꯔꯀꯜ ꯑꯣꯏꯅ ꯑꯣꯏꯔꯒ ꯃꯨꯜꯂꯦꯅ ꯑꯁꯤꯗ ꯉꯥꯡꯕꯅ ꯃꯥꯥꯏ ꯍꯦꯛꯀꯠꯂꯛꯑꯦꯕ ꯃꯁꯥꯗ ꯊꯥꯒꯠꯂꯒ ꯑꯗꯨ ꯆꯥꯛ ꯆꯥꯗ꯭ꯔꯤꯉꯩꯗ ꯑꯗꯨꯝ ꯆꯥꯁꯜꯂꯨꯔꯤ ꯑꯗꯨꯒ ꯆꯥꯛꯆꯥ ꯆꯥꯛ ꯆꯥꯗꯗꯤ ꯑꯃꯨꯛ ꯈꯅꯥꯎꯁꯦ ꯀꯩꯅꯣꯝ ꯇꯧꯗꯣꯏ ꯐꯛꯆꯤꯜꯂ ꯀꯩꯅꯣꯝ ꯏꯇꯧ ꯇꯧꯔ ꯂꯩꯗꯅ ꯍꯥꯎꯗꯤ ꯍꯥꯎꯕ ꯍꯩ
ꯑꯣ ꯑꯩꯗꯤ ꯑꯩ ꯇꯥ ꯇꯥꯗ꯭ꯔꯤ ꯑꯩ ꯈꯪꯗꯤ ꯈꯪꯗꯕꯅꯤ ꯎꯔꯒꯗꯤ ꯎꯗꯝꯅꯤ ꯈꯪꯗꯤ ꯀꯃꯥꯏ ꯀꯃꯥꯏꯅ ꯇꯧꯋꯤꯅꯣ
ꯖꯥꯝꯗꯧ ꯇꯧꯗꯣꯏꯅꯤꯃꯦ ꯖꯥꯝꯗꯧ ꯖꯥꯝꯒ ꯂꯣꯏ ꯃꯥꯟꯅꯩꯁꯦ ꯃꯨꯟꯕ ꯁꯪꯕ ꯈꯣꯠꯄ ꯃꯑꯣꯡꯁꯦ ꯂꯣꯏ ꯃꯥꯟꯅꯩ ꯌꯥꯝꯕ ꯀꯩꯅꯣꯗꯨ ꯈꯛꯇꯅꯤ ꯃꯥꯟꯅꯗꯤ ꯃꯥꯒꯤ ꯃꯑꯣꯡ ꯃꯇꯧ ꯃꯍꯥꯎꯁꯨ ꯀꯩꯝ ꯈꯦꯠꯅꯗꯕꯤꯅꯤ ꯄꯨꯔ ꯖꯥꯝ ꯃꯍꯥꯎꯅꯤ ꯃꯑꯣꯡꯗꯣ ꯈꯛꯇꯅꯤ ꯈꯦꯠꯅꯔꯤꯁꯦ ꯑꯃꯗꯨꯅ ꯗꯥꯏꯔꯦꯛ ꯀꯣꯟ ꯇꯧꯗꯣꯏꯅꯦꯕ ꯔꯥꯎꯟ ꯇꯥꯗꯣꯏꯅꯦ ꯑꯃꯗꯨꯅ ꯁꯥꯡꯗꯣꯛꯏꯗꯅ
ꯎꯝ ꯆꯥꯎꯕ ꯃꯥꯟꯅꯗꯨꯏ ꯑꯣꯏꯔꯝ
ꯌꯥꯝ ꯃꯥꯟꯅꯩ ꯃꯔꯨ ꯌꯥꯎꯕꯁꯨ ꯖꯥꯝ ꯆꯞ ꯃꯥꯟꯅꯩꯃꯦ ꯄꯨꯔꯥ ꯖꯥꯝꯒꯤ ꯃꯅꯥꯎꯄꯥꯒꯨꯝꯕꯅꯦ
ꯎ ꯍꯩꯅꯧꯗꯨꯁꯨꯨꯉꯣ ꯃꯈꯜ ꯃꯈꯜ ꯂꯩꯗꯅ ꯍꯩꯅꯧꯁꯦ ꯍꯧꯖꯤꯛ ꯃꯇꯝꯕꯨꯗꯤ ꯑꯣꯏ ꯑꯗꯣ ꯂꯣꯏꯗꯤ ꯂꯣꯏꯗꯣꯏ ꯃꯨꯟꯅꯕ ꯃꯇꯝꯅꯤꯗꯅ ꯑꯗ ꯑꯩꯈꯣꯏ ꯍꯩꯅꯧꯁꯦ ꯐ ꯄꯥꯜꯂꯦꯕ ꯑꯗ ꯍꯩꯅꯧꯁꯦ ꯄꯤꯛꯇꯛ ꯇꯧꯔꯒ ꯂ ꯃꯖꯥꯒꯤ ꯇꯥꯏꯞꯇꯒ ꯇꯤꯟꯕꯨꯗꯤ ꯆꯥꯔꯝꯃꯦ ꯀꯩꯒꯨꯝꯕ ꯇꯤꯟ ꯆꯥꯔꯝꯗꯗꯤ ꯍꯥꯎ ꯇꯧꯖꯥꯅꯦ ꯍꯥꯏꯅꯧ ꯉꯥꯛꯁꯡꯒ ꯉꯥꯡꯉ ꯉꯥꯡꯕꯗꯤ ꯅꯠꯇꯦ ꯍꯪꯒꯄꯥꯟꯒ ꯆꯪ ꯐꯖꯩꯑꯕ ꯇꯤꯟꯅ ꯆꯥꯗ꯭ꯔꯗꯤꯀꯣ ꯑꯗ ꯑꯩꯈꯣꯏꯒꯤ ꯊꯨꯝꯒ ꯊꯨꯝ ꯇ꯭ꯔꯤꯠꯀ ꯊꯨꯝꯒ ꯇꯤꯟꯁꯤꯅꯅꯦ ꯐꯖ ꯆꯪꯕ ꯍꯥꯏꯇꯥꯔꯦ ꯑꯗꯨꯒꯤ ꯊꯨꯝꯕꯅꯤꯅ ꯑꯗꯨꯒꯨꯝꯕ ꯃꯈꯜ ꯃꯈꯟꯒꯤ ꯁꯔꯤ ꯍꯩꯅꯧꯔꯦꯔ ꯁꯔꯤ ꯑꯅꯧꯁꯨ ꯍꯥꯟꯅ ꯏꯁ ꯄꯤꯛꯇ꯭ꯔꯨ ꯄꯤꯛꯑ ꯍꯥꯎꯗꯤ ꯍꯥꯎꯋꯦ ꯑꯩꯩꯅ ꯆꯥꯕ ꯃꯣꯏ
ꯀꯩꯅꯣꯗꯒꯤ ꯌꯥꯝ ꯄꯥꯟꯗꯅ ꯑꯁꯤꯒꯤ ꯀꯩꯅꯣꯒꯤ ꯕꯣꯔꯗꯤꯡꯒꯤ ꯅꯥ
ꯀꯔꯣ ꯀ ꯍꯣꯏ ꯍꯣꯏ ꯄꯥꯜꯂꯦ ꯑꯩꯈꯣꯏꯗꯤ ꯈꯪꯗꯦ ꯑꯩꯈꯣꯏꯕꯥ ꯉꯍꯥꯟ ꯀꯥ ꯍꯥꯏꯕ꯭ꯔ ꯀꯩꯅꯣꯝ ꯄꯨꯔꯛꯑꯦꯕ ꯑꯃꯅꯤ ꯈꯛꯇ ꯄꯣꯔꯛꯑꯦ ꯍꯣꯏ ꯉꯥꯡꯖꯤꯡꯗꯁꯨ ꯌꯥꯝ ꯄꯥꯜꯂꯦꯃꯤ ꯅꯥꯕ
ꯃꯤꯊꯥꯏꯗꯧꯅ ꯎꯝ ꯎꯝ ꯆꯥꯕꯗꯣ
ꯑꯥ ꯉꯪꯗꯨ ꯐꯅꯌꯥꯝ ꯄꯥꯜꯂꯦ ꯑꯥ ꯑꯗꯨꯒꯤ ꯏꯕꯣ ꯑꯥ ꯑꯗꯨꯏ ꯑꯈꯣꯏꯒꯤ ꯐꯖꯅ ꯀꯩꯅꯣ ꯑꯉꯥꯡꯒ ꯑꯣꯏꯀꯥꯟꯗꯗꯤ ꯑꯗꯨꯕꯨꯖꯦ ꯏꯕꯨꯡꯉꯣ ꯐꯖꯅ ꯄꯥ ꯐꯅꯌꯥꯝꯒ ꯍꯦꯛꯑꯦꯒ ꯉꯣ ꯀꯦꯅꯦꯟꯗ ꯆꯥꯝꯃꯒ ꯇꯛꯄꯁꯤꯗꯤꯕꯣ ꯇꯤꯟꯒ ꯌꯥꯎ ꯑꯁ ꯐꯖꯅ ꯍꯥꯎꯗꯤ ꯍꯥꯎꯕꯅꯤ ꯎ ꯊꯥꯡ ꯎꯗꯥ ꯀꯥꯈꯤꯕ ꯃꯤ ꯁꯤꯅ ꯇꯣꯡ ꯇꯣꯡ ꯐꯖ ꯐꯖꯕꯁꯤ ꯈꯜꯂꯒ ꯆꯣꯞ ꯆꯣꯞ ꯆꯥꯒꯤꯕꯤꯅꯦꯃꯤ ꯑꯈꯣꯏ ꯂꯩꯍꯧꯕ ꯑꯈꯣꯏꯅ ꯃꯈꯥꯗ ꯈꯔ ꯃꯣꯏ ꯂꯪꯊꯔꯛꯄꯗꯣ ꯆꯥꯔ ꯂꯩ ꯑꯥ ꯎ ꯀꯥ ꯍꯩꯇꯕꯩ ꯅꯨꯡꯉꯥꯏꯇꯕ ꯍꯥꯏꯗꯤ ꯑꯗꯨ ꯇꯥꯔꯦ ꯅꯥ ꯃꯥꯡꯖꯕ ꯍꯥꯏꯇꯥꯔꯦ
ꯎꯝ ꯍꯧꯖꯤꯛ ꯑꯣꯏꯔꯗꯤ ꯀꯥꯈꯠꯂ ꯀꯥꯈꯠꯂ ꯂꯣꯏꯝ ꯆꯥꯊꯦꯛꯄ ꯌꯥꯕꯅꯤ
ꯍꯣꯏꯅꯦ ꯑꯗꯣ ꯍꯧꯖꯤꯛꯀꯥꯟ ꯑꯃꯨꯛ ꯆꯥꯗ꯭ꯔꯦꯗꯅ ꯑꯣ ꯊꯝꯃꯨ ꯊꯝꯃꯨ
ꯀꯩꯅꯣꯅꯦ ꯊꯝ ꯌꯥꯗ꯭ꯔꯤꯁꯤꯕꯣ
ꯀꯣꯜ ꯂꯥꯛꯑꯦ ꯁꯥꯄꯝ ꯕꯤꯅꯤꯁ ꯁꯤꯡꯑꯌꯦ ꯄꯥꯏꯔꯒꯦ ꯀꯩꯅꯣ ꯇꯧꯁꯜꯂꯛꯏꯗꯨꯕꯣ ꯄꯥꯏꯈꯠꯂꯒꯦꯀꯣ
ꯍꯜꯂꯣ
ꯃꯤꯅꯤꯠꯇꯣ ꯀꯌꯥꯗꯩ ꯍꯧꯒꯦ ꯌꯦꯡꯉꯨ
ꯀꯩꯒꯤꯅꯣ ꯈꯪꯗꯦ ꯅꯥꯕ ꯑꯩꯅ ꯁꯣꯝꯗ ꯃꯤꯅꯠ ꯇꯔꯥꯃꯥꯊꯣꯏ ꯆꯠꯂꯩꯔꯦ ꯀꯛꯄ ꯌꯥꯗꯩ ꯐꯣꯟ